ꯎꯝ ꯀꯤꯗꯧꯔꯤꯒꯦ
ꯍꯜꯂꯣ
ꯇꯥꯏꯌꯦ ꯇꯥꯗꯕ꯭ꯔꯣ ꯇꯥꯏꯌꯦ
ꯊꯕꯛ ꯍꯜꯂꯛꯑꯕꯣ
ꯍꯜꯂꯛꯇ꯭ꯔꯤ ꯊꯕꯛ ꯃꯐꯝ ꯂꯩꯌꯦ
ꯍꯥ
ꯍꯜꯂꯛꯇ꯭ꯔꯤꯌꯦ ꯀꯩꯗꯧꯔꯤꯒꯦ ꯅꯣꯏꯗꯤ ꯍꯜꯂꯛꯇ꯭ꯔꯤ ꯍꯥꯏꯕ ꯍꯜꯂꯛꯇ꯭ꯔꯤ ꯍꯥꯏꯕ ꯊꯕꯛ ꯃꯐꯝ ꯂꯩꯌꯦ
ꯉꯁꯤꯗꯤ ꯊꯦꯡꯈ꯭ꯔꯦ
ꯑꯝ ꯃꯔꯛꯇ ꯑꯗꯨꯃꯥꯏꯅ ꯊꯧ ꯇꯧꯋꯦ ꯊꯦꯡꯕ ꯅꯨꯃꯤꯠ ꯁꯨ ꯌꯥꯎꯋꯤ ꯉꯟꯅꯁꯨ ꯄꯨꯡ ꯃꯔꯤ ꯃꯈꯥꯏꯗꯤ ꯂꯣꯏꯕꯅꯦꯕ ꯂꯣꯏꯕꯗꯣ
ꯑꯍꯟꯒꯗꯧꯔꯤꯕ꯭ꯔꯣ
ꯉꯥ ꯂꯩꯥꯔꯗꯤ ꯍꯜꯂꯅꯤ ꯀꯩꯗꯧ ꯂꯩꯕ꯭ꯔꯣ
ꯆꯥꯛ ꯊꯣꯡꯒꯦ ꯇꯧꯒꯅꯤ
ꯏꯃꯥꯏ ꯉꯜꯂꯦꯍꯦ ꯉꯁꯤꯗꯤ ꯀꯔꯝ ꯀꯥꯟ ꯆꯥꯗꯣꯏꯕ
ꯊꯕꯛ ꯆꯠꯀꯗꯧꯕꯅꯤꯅꯒꯣ
ꯑꯦ ꯊꯕꯛ ꯆꯠꯄ ꯀꯥꯟꯗ ꯊꯣꯡꯂꯝꯃꯒ ꯆꯠꯇꯣꯏꯔꯣ
ꯍꯣꯏ
ꯑꯦ
ꯇꯤꯐꯤꯟꯅ ꯄꯨꯅ ꯆꯠꯇꯣꯏꯅꯦ ꯑꯩꯈꯣꯏꯗꯤ
ꯑꯣ ꯆꯥ ꯆꯥ ꯊꯕꯛ ꯃꯐꯝ ꯆꯥꯗꯣꯏꯕ ꯀꯩ ꯃꯊꯦꯜꯅꯣ
ꯇꯤꯐꯤꯟꯗ ꯄꯨꯅꯍꯟꯗ꯭ꯔꯣ ꯅꯣꯏꯗꯤ
ꯄꯨꯕꯁꯨ ꯂꯩꯌꯦ ꯄꯨꯅꯤꯡꯗꯗꯤ ꯄꯨꯗꯦ ꯄꯨꯅꯤꯡꯗꯤ ꯄꯨꯌꯦ
ꯆꯥꯛ ꯂꯥꯝꯗ꯭ꯔꯣ
ꯑꯆꯥꯄꯣꯠ ꯗꯨꯝ ꯆꯥꯏ ꯎꯝ ꯀꯩ ꯃꯊꯦꯜꯅꯣ
ꯐꯖꯟ ꯇꯥꯗꯦ ꯅꯪꯒꯤꯗꯣ
ꯀꯩ ꯍꯤꯟꯁꯥꯡꯅꯣ
ꯑꯁ ꯉꯁꯤꯁꯤ ꯌꯦꯟ ꯊꯣꯡꯒꯦ ꯇꯧꯏꯅꯦ
ꯑꯁ ꯑꯍꯥꯎꯕꯅꯤꯅꯦ ꯗꯨꯗꯤ ꯇꯤꯐꯤꯟ ꯄꯨꯕꯁꯦ ꯍꯔꯥꯎ ꯍꯔꯥꯎꯅ ꯄꯨꯔꯝꯃꯅꯤꯅꯦ ꯗꯨꯗꯤ
ꯌꯦꯟꯅꯤ ꯍꯥꯎꯇꯦꯗ ꯆꯥꯅ ꯆꯥꯅꯤꯡꯉꯤ ꯃꯍꯥꯎꯗꯤ ꯂꯩ
ꯉꯥ ꯂꯩꯒꯦꯗ ꯃꯐꯝ ꯂꯥꯞꯃꯟꯕꯒꯤ
ꯃꯅꯝꯗꯤꯟ ꯆꯦꯟꯗꯕ꯭ꯔꯣ
ꯆꯠꯄ ꯇꯟꯕꯒꯣ
ꯍꯧꯖꯤꯛ ꯄꯨꯡ ꯑꯦ ꯅꯣꯏꯗꯤ ꯄꯨꯡ ꯀꯌꯥꯗ ꯆꯠꯂꯤꯕ
ꯅꯤꯄꯥꯟ ꯄꯨꯡ ꯅꯤꯄꯟꯗ ꯆꯠꯄ ꯍꯧꯒꯅꯤ
ꯎꯝ ꯇꯤꯐꯤꯟ ꯆꯥꯕꯅ ꯀꯔꯝ ꯀꯥꯟ ꯆꯥꯗꯣꯏꯕ
ꯎꯝ
ꯍꯥꯥ
ꯀꯔꯤ ꯍꯥꯏꯕ
ꯆꯥꯛꯅ ꯀꯔꯝ ꯀꯥꯟ ꯆꯥꯗꯣꯏꯅꯣꯕ ꯅꯪ ꯄꯨꯔꯤꯗꯣ
ꯆꯥꯛꯗꯤ ꯅꯥꯏꯟ ꯊꯔꯇꯤ ꯇꯦꯟ
ꯐꯖꯅ ꯏꯪꯔꯝꯃꯅꯤ ꯗꯨꯗꯤ
ꯅꯪꯗꯤ ꯇꯤꯐꯤꯟ ꯄꯨꯔꯒ ꯆꯠꯄ꯭ꯔꯣ
ꯄꯨꯗꯦ ꯄꯨꯕꯁꯨ ꯌꯥꯎꯋꯦ ꯄꯨꯅꯤꯡꯉꯗꯤ ꯄꯨꯔꯦ ꯄꯨꯅꯤꯡꯗꯗꯤ ꯇꯣꯛꯑꯦ ꯆꯄꯣꯠ ꯑꯣꯏꯅ ꯆꯥꯏꯌꯦ ꯀꯨꯏꯗꯦꯗ ꯇꯤꯐꯤꯟ ꯄꯨꯗꯕ ꯅꯨꯡꯉꯥꯏꯗꯦꯕ ꯅꯨꯡꯁꯥ ꯁꯥꯕꯅꯤꯅꯀꯣ
ꯑꯥ
ꯃꯅꯝ ꯑꯗꯨꯝ ꯂꯩꯕꯗꯣ ꯈꯥꯎꯁꯨ ꯂꯨꯝꯕ
ꯐꯖꯟ ꯇꯥꯗꯦꯍꯦ
ꯅꯦꯠꯋꯥꯛ ꯅꯨꯡꯉꯥꯏꯇꯖꯥꯠꯂ
ꯅꯦꯠꯋꯥꯔꯛ ꯅꯦꯠꯋꯥꯔꯛ ꯊꯤꯕꯖꯥꯠꯂ
ꯈꯪꯗ꯭ꯔꯦꯅꯦ ꯀꯟꯅ ꯀꯟꯅꯗꯤ ꯉꯥꯡꯉꯕꯅꯤꯅꯦ
ꯂꯩꯀꯥꯏ ꯂꯣꯏ ꯇꯥꯔꯝꯅꯤꯍꯦ
ꯃꯇꯦꯠ ꯃꯇꯦꯠ ꯇꯥꯕꯀꯣ
ꯎꯝ
ꯄꯨꯔꯥ ꯇꯥꯗꯕ ꯅꯪ ꯉꯥꯡꯕ ꯑꯩ ꯑꯩ ꯉꯥꯡꯕꯗꯤ ꯇꯥꯕ꯭ꯔꯣ
ꯇꯥꯏꯌꯦ
ꯑꯣ ꯑꯩꯒꯤ ꯐꯣꯟ ꯁꯣꯏꯕꯒꯤꯔꯥ
ꯅꯪꯒꯤ ꯐꯣꯟ ꯁꯣꯏꯔꯝꯅꯤ ꯂꯪꯊꯣꯛꯈ꯭ꯔꯣ ꯂꯪꯊꯣꯛꯈ꯭ꯔꯣ ꯀꯥꯟꯅꯗ꯭ꯔꯦ ꯅꯪꯒꯤꯔ ꯑꯩꯒꯤꯔ
ꯑꯁ ꯂꯪꯊꯣꯛꯑꯗꯤ ꯏꯕꯥꯟꯅꯤ ꯋꯥꯔꯤ ꯁꯥꯟꯅꯅꯕ ꯐꯪꯉꯣꯏꯅꯦ ꯀꯔꯤꯅꯣ
ꯅꯠꯇ꯭ꯔꯣ
ꯆꯨꯝꯃꯦ ꯆꯨꯝꯃꯦ
ꯅꯨꯄꯤ ꯀꯟꯅ ꯀꯣꯏꯒꯦ ꯇꯧꯕ ꯀꯥꯟꯁꯤꯅ ꯂꯪꯊꯣꯛꯄ ꯌꯥꯔꯣꯏꯅꯦ
ꯑꯗꯨꯅꯤ ꯃꯤꯡꯗꯤ ꯀꯃꯥꯏ ꯀꯩ ꯀꯧꯒꯦ ꯍꯣꯏ ꯉꯥꯏꯍꯥꯛ ꯂꯩꯥꯔꯒ ꯍꯟꯅꯤ ꯗꯨꯀꯥꯟ ꯑꯅꯤꯅꯦꯕꯀꯣ ꯑꯩꯈꯣꯏꯗꯣ
ꯎꯝ
ꯗꯨꯀꯥꯟ ꯑꯃꯗꯣ ꯂꯣꯏꯗ꯭ꯔꯤ ꯐꯥꯎ ꯑꯗꯨꯝ ꯂꯩꯕ ꯍꯤꯡꯁꯥꯞ ꯇꯧꯕꯗꯣ
ꯈꯣꯡꯅ ꯆꯠꯇꯣꯏꯔ ꯒꯥꯔꯤꯗ ꯍꯟꯗꯣꯏꯔ
ꯈꯣꯡꯅꯅꯤ ꯈꯣꯡꯅ ꯆꯠꯂꯦ
ꯍꯥꯥ
ꯈꯣꯡꯅ ꯆꯠꯂꯦ
ꯑꯣ ꯌꯥꯝ ꯅꯛꯑꯦꯅꯦ
ꯎꯝ ꯌꯥꯝ ꯂꯥꯞꯄꯗꯤ ꯑꯣꯏꯗꯦ ꯑꯗꯨꯝ ꯇꯣꯏꯅ ꯆꯠꯄꯒꯤꯔꯥ ꯈꯪꯗꯦꯗ ꯂꯥꯞꯇ꯭ꯔꯦꯗ ꯃꯤ ꯑꯅꯤ ꯆꯠꯄꯅꯤꯅꯀꯣ ꯀꯩꯁꯨ ꯈꯟꯗꯕꯗꯣ ꯎꯝꯍꯨꯝ
ꯅꯨꯃꯤꯠ ꯇꯥꯈ꯭ꯔꯕꯣ
ꯀꯗꯥꯏꯗꯒꯤ ꯄꯨꯡ ꯇꯔꯨꯛ ꯉꯥꯜꯂꯤ ꯀꯩꯅꯣ
ꯑꯣ
ꯍꯧꯖꯤꯛꯇꯤ ꯅꯣꯡ ꯃꯝꯔꯛꯑꯦ ꯇꯥꯗꯣꯏꯔꯥ ꯇꯥꯔꯣꯏꯗꯣꯏꯔꯥ ꯈꯪꯗꯦ
ꯊꯕꯛꯗꯤ ꯅꯨꯡꯉꯥꯏꯕ꯭ꯔꯣ
ꯅꯨꯡꯉꯥꯏꯕꯨꯗꯤ ꯑꯗꯨꯝ ꯌꯥꯏꯗ ꯌꯥꯝ ꯋꯥꯕꯁꯨ ꯅꯠꯇꯦ ꯌꯥꯝ ꯑꯗꯨꯝ ꯌꯥꯏ
ꯑꯗꯨ ꯊꯕꯛ ꯃꯐꯝꯗ ꯍꯧꯖꯤꯛ ꯑꯗꯨꯝ ꯋꯥꯔꯤ ꯁꯥꯅꯕ ꯌꯥꯕ꯭ꯔꯅꯦ
ꯁꯟꯅꯩ ꯀꯩꯅꯣ ꯀꯦꯝꯔꯥ ꯊꯝꯗꯦꯕꯀꯣ ꯗꯨꯀꯥꯟꯗꯗꯤ ꯀꯦꯃꯦꯔꯥ ꯊꯝꯃꯦꯕ ꯐꯣꯟ ꯄꯥꯏꯒꯅꯨ ꯍꯥꯏꯌꯦꯕꯀꯣ ꯑꯩꯗꯤ ꯒꯣꯗꯥꯎꯟꯗ ꯂꯩꯕꯅꯤꯅ ꯑꯩꯗꯤ ꯀꯩꯁꯨ ꯀꯥꯏꯗꯤꯌꯦ
ꯀꯔꯤ ꯍꯥꯏꯕ꯭ꯔꯣ
ꯇꯥꯗꯕ꯭ꯔꯣꯅꯦ
ꯃꯔꯛ ꯃꯥꯛ ꯇꯥꯏ ꯃꯔꯛ ꯃꯔꯛ ꯇꯥꯗꯦ
ꯍꯝ ꯀꯔꯤ ꯑꯣꯏꯖꯥꯂꯒꯣ
ꯃꯤ ꯑꯅꯧꯕ ꯊꯤ ꯖꯥꯜꯂꯥ ꯈꯪꯗꯦꯕꯣ
ꯕ꯭ꯂꯥꯏꯟꯗ ꯉꯥꯡ ꯉꯥꯡꯉꯒ ꯂꯩꯔꯤꯗ
ꯕ꯭ꯂꯥꯏꯟꯗ ꯉꯥꯡꯉꯁꯨ ꯈꯨꯝꯕꯗ ꯆꯨꯝꯃꯗꯤ ꯂꯣꯏꯔꯦ
ꯈꯨꯝꯃꯗꯤ ꯆꯨꯝꯕ꯭ꯔꯣ
ꯃꯇꯦꯛ ꯃꯇꯦꯛꯗꯤ ꯆꯨꯝꯔꯝꯅꯤ
ꯍꯌꯦꯡ ꯄꯨꯔꯥ ꯂꯥꯔꯒ ꯈꯨꯝꯔꯗꯤ ꯅꯪ
ꯑꯥ ꯈꯪꯗ꯭ꯔꯦ ꯑꯗꯨꯗꯤ ꯂꯝꯕꯤ ꯆꯠꯄ꯭ꯔꯣ
ꯍꯥ
ꯂꯝꯕꯤꯗ ꯆꯠꯄ꯭ꯔꯣꯕ ꯒꯥꯔꯤ ꯃꯈꯣꯟ ꯇꯥꯏ ꯊꯕꯛ ꯆꯠꯄ꯭ꯔꯣ ꯍꯧꯖꯤꯛ
ꯍꯨꯖꯤꯛ ꯊꯕꯛ ꯆꯠꯇꯦ ꯌꯨꯝꯗ ꯂꯩꯌꯦ
ꯁꯣꯔꯣꯛ ꯅꯛꯄꯒꯤꯔꯣ
ꯎꯝ
ꯎꯝ
ꯅꯍꯥꯛ ꯂꯩꯔꯒ ꯆꯥꯛ ꯊꯣꯡꯉꯅꯤ ꯏꯔꯨꯖꯒꯅꯤ ꯊꯕꯛ ꯆꯥꯒꯅꯤ ꯂꯣꯏꯔꯦ
ꯂꯣꯏꯈꯤꯅꯨ ꯋꯣ
ꯍꯥ
ꯀꯩ ꯏꯟꯁꯥꯡ ꯆꯥꯔꯒꯦ ꯃꯣꯔꯅꯤꯡꯗꯗꯤ
ꯑꯌꯨꯛꯇꯥ ꯀꯔꯤ ꯃꯊꯦꯜꯅꯣ ꯑꯁ ꯀꯥꯎꯈ꯭ꯔꯦ ꯀꯔꯤ
ꯎꯝ ꯍꯥꯎꯇꯥꯕꯩ ꯑꯣꯏꯔꯝꯅꯤ
ꯑꯁ ꯍꯥꯎꯇꯕꯒꯤꯅꯤ ꯗꯥꯜꯁꯨ ꯌꯥꯎꯋꯤ ꯏꯁꯀ꯭ꯋꯥꯁꯨ ꯌꯥꯎꯋꯤ
ꯑꯗꯨꯒꯤ ꯑꯣꯏꯔꯝꯅꯤ ꯀꯥꯎꯕꯗꯣ
ꯍꯨꯖꯤꯛꯇꯤ ꯀ꯭ꯔꯤ ꯏꯟꯁꯥꯡ ꯆꯥꯔꯦ ꯅꯪꯗꯤ
ꯑꯌꯨꯛꯇꯥ ꯁꯧꯒ꯭ꯔꯤ ꯃꯥ ꯁꯧꯒ꯭ꯔꯤꯅꯦ ꯑꯂꯨꯅꯦ ꯎꯝ ꯑꯗꯨꯒ ꯅꯥꯀꯨꯞꯄꯤ ꯀꯥꯡꯍꯧ ꯆꯥꯏ
ꯁꯧꯀ꯭ꯔꯤ ꯆꯥꯏ ꯍꯥꯏꯔꯣ
ꯍꯣꯏ
ꯑꯁ ꯆꯥꯅꯤꯉꯤꯗ
ꯁꯧꯒ꯭ꯔꯤꯕꯣ
ꯃꯅꯥ ꯑꯅꯧꯕꯔꯥ ꯑꯔꯤꯕꯔꯥ
ꯌꯥꯝ ꯅꯧꯕꯗꯤ ꯅꯠꯇ꯭ꯔꯦꯗ ꯀꯨꯏꯔꯦꯍꯦ ꯊꯣꯛꯄꯗꯤ ꯃꯆꯥ ꯃꯆꯥꯗꯨ ꯍꯥꯟꯅ ꯊꯣꯛꯄ ꯀꯥꯟꯗꯗꯤ
ꯍꯦꯔꯥ ꯍꯥꯟꯗꯛꯒꯤꯗꯔꯥ ꯍꯥꯏꯝꯅꯤꯗꯥ
ꯍꯟꯗꯛꯀꯤ ꯍꯟꯗꯛꯀꯤ ꯍꯥꯏꯔꯁꯨ ꯆꯥꯎ ꯆꯥꯎꯋꯦꯗꯅ
ꯎꯝ
ꯁꯧꯒꯔ꯭ꯤ ꯆꯥꯅꯤꯡꯉꯗꯤ ꯃꯅꯤꯄꯨꯔꯗ ꯅꯣꯏ ꯌꯨꯝꯗ
ꯊꯥꯔꯛꯑꯣ ꯊꯥꯔꯣꯑꯣ
ꯊꯥꯔꯛꯄ ꯀꯥꯟꯗꯅꯦ ꯂꯣꯏꯅ ꯄꯨꯝꯔꯅꯤ ꯆꯪꯉꯨꯗ꯭ꯔꯀꯥꯟꯗ
ꯑꯩꯈꯣꯏꯗꯁꯨ ꯊꯥꯔꯛꯑꯣ ꯍꯥꯏꯕꯅꯤ
ꯑꯗꯨꯅꯦ ꯌꯧꯗ꯭ꯔꯀꯥꯟꯗ ꯄꯨꯨꯝꯔꯝꯅꯤꯕ
ꯄꯨꯝꯔꯣꯏꯗꯥ
ꯅꯣꯡꯃ ꯑꯩ ꯂꯥꯛ ꯀꯥꯟ ꯄꯨꯨꯔꯛꯀꯦꯀꯣ
ꯍꯣꯏꯅꯦ ꯍꯣꯏꯅꯦ ꯃꯅꯤꯄꯨꯔꯗ ꯂꯩꯕꯗꯤ ꯂꯩꯕꯗꯤ ꯅꯨꯡꯉꯥꯏꯕꯅꯤ ꯑꯗꯨꯕꯨ ꯏꯔꯥꯡꯁꯤ ꯏꯔꯥꯡꯅꯀꯣ ꯐꯠꯇꯕꯒꯤ ꯋꯥꯅꯤ
ꯅꯨꯡꯉꯥꯏꯔꯦ ꯄꯪ ꯌꯥꯎꯗ ꯌꯥꯎ ꯅꯨꯡꯉꯥꯏꯔꯦ
ꯏꯔꯥꯡꯅꯁꯨ ꯌꯥꯎꯕ꯭ꯔꯥ ꯅꯪꯁꯨ
ꯌꯥꯎꯋꯤꯅꯤ ꯀꯩꯅꯣ
ꯅꯨꯡꯉꯥꯏꯔꯦ ꯀꯩꯅꯣꯗꯣ ꯎꯝ
ꯒ꯭ꯌꯥꯟ ꯇꯥꯅ ꯂꯩꯌꯨꯀꯣ꯫
ꯁꯤꯁ꯫
ꯒ꯭ꯌꯥꯟ ꯇꯥꯃꯟꯗꯅ ꯀꯣꯛ ꯉꯥꯎꯗꯧꯔꯦ꯫
ꯀꯔꯤ ꯍꯥꯏꯕ꯫
ꯇꯥꯃꯟꯗꯅ ꯀꯣꯛ ꯉꯥꯎꯗꯣꯔꯦ꯫
ꯑꯥ ꯑꯣꯏꯔꯝꯅꯤ ꯌꯥꯟꯗꯤ ꯇꯥꯕ ꯃꯥꯜꯂꯦ ꯅꯪ꯫
ꯏꯁ꯫ ꯇꯥꯗꯦ ꯑꯩꯈꯣꯏꯗꯤ꯫
ꯒ꯭ꯌꯥꯟ ꯇꯥꯕ ꯃꯥꯜꯂꯦ ꯑꯗꯨꯃꯥꯏꯅ ꯇꯧꯒꯗꯧꯕꯅꯤ꯫
ꯇꯥꯕ ꯁꯥꯕꯅꯦ ꯑꯩꯈꯣꯏꯗꯤ꯫
ꯒ꯭ꯌꯥꯟ ꯇꯥꯕ ꯅꯨꯄꯤ ꯐꯪꯕ ꯍꯥꯏꯕꯁꯤ ꯌꯥꯝꯅ ꯂꯨꯕꯅꯤꯀꯣ꯫
ꯂꯨꯕꯅꯦ ꯂꯨꯕꯅꯦ ꯅꯨꯄꯤ ꯊꯤꯗꯔ꯭ ꯀꯟꯅ ꯌꯦꯡꯉꯣ꯫
ꯑꯩꯁꯨ ꯒ꯭ꯌꯥꯟ ꯇꯥꯕ ꯅꯨꯄꯤ ꯑꯃ ꯄꯥꯝꯃꯤꯅꯦ꯫
ꯒ꯭ꯌꯥꯟ ꯇꯥꯗꯕ ꯀꯅꯥ ꯄꯥꯝꯗꯕ ꯂꯩꯒꯦꯅꯦ꯫
ꯑꯦ ꯍꯥꯕꯗꯤ ꯂꯩꯅ꯫ ꯍꯥꯏꯕꯗꯤ ꯂꯩꯌꯦ꯫
ꯆꯥꯛ ꯂꯥꯝꯃꯕꯔꯣ꯫
ꯂꯥꯝꯗ꯭ꯔꯤꯗ ꯈꯣꯏꯗꯤ ꯑꯆꯥꯄꯣꯠ ꯆꯥꯏ꯫
ꯆꯥꯛ ꯂꯥꯝꯃꯕ꯭ꯔꯣ꯫
ꯂꯥꯝꯗꯤꯌꯦ ꯑꯆꯥꯄꯣꯠ ꯆꯥꯏꯌꯦꯕ꯫
ꯀꯔꯝꯕꯅꯣ ꯆꯥꯔꯤꯁꯦ ꯍꯧꯖꯤꯛ
ꯑꯆꯥꯄꯣꯠ ꯍꯥꯏꯁꯦ ꯗꯨꯅꯥꯒꯨꯝꯕ ꯆꯥꯛ ꯈꯔ ꯄꯨꯛ ꯊꯟꯅꯤꯉꯥꯏ ꯀꯣ
ꯗꯣꯅꯠ ꯍꯥꯏꯔꯣ
ꯑꯥ ꯗꯣꯅꯠꯒꯨꯝꯕ
ꯇꯥꯕ꯭ꯔꯣ
ꯑꯥꯎ ꯇꯥꯏꯌꯦ ꯆꯨꯝꯃꯦ ꯆꯨꯝꯃꯦ ꯆꯨꯝꯃꯦ ꯅꯪ ꯍꯥꯏꯗꯣ ꯗꯨꯅꯠ ꯆꯥꯏ ꯍꯥꯏꯕ ꯑꯩꯈꯣꯏ